ꯍꯥꯎꯀꯣ ꯇꯠ ꯂꯩꯔꯝꯃꯦ ꯊꯥꯕ꯭ꯔꯥ
ꯇꯥꯏꯌꯦ ꯇꯥꯏꯌꯦ
ꯑꯣ ꯑꯗꯨ ꯑꯩ ꯍꯥꯏꯖꯦ ꯑꯗꯨꯅ ꯃꯊꯥ ꯁꯥꯕ ꯑꯗꯨꯝ ꯃꯊꯥ ꯁꯥꯔꯒꯅꯦ ꯃꯤꯑꯣꯏꯕ ꯑꯃ ꯂꯩꯕꯅꯤ ꯃꯊꯥ ꯁꯥꯥꯏꯔꯤꯗꯤ ꯍꯣꯠꯅꯒꯦ ꯈꯟꯗꯝꯅꯦꯕ ꯁꯨꯝ ꯁꯥꯥ ꯁꯨꯝ ꯃꯇꯝ ꯃꯥꯡꯍꯟꯕꯗꯣ ꯈꯪꯕ꯭ꯔꯥ ꯑꯦ ꯁꯥꯔꯗꯤ ꯍꯣꯠꯅꯔꯛꯑꯒꯦ ꯑꯩ ꯁꯤꯕ ꯆꯪꯕ ꯀꯥꯏ ꯍꯥꯏꯕꯗꯣ ꯑꯗꯨꯝ ꯑꯣꯏꯗꯕꯗꯣ ꯈꯪꯕ꯭ꯔꯥ
ꯃꯥꯥꯟꯅꯦ
ꯑꯃꯨꯛ ꯑꯗꯨꯝ ꯁꯥꯅ ꯁꯥꯟꯅ ꯑꯗꯨꯝ ꯁꯥꯏ ꯁꯥꯏ ꯍꯥꯏꯔꯒ ꯂꯩꯊꯣꯛꯄꯗꯨ ꯀꯥꯟꯅꯗꯕꯅꯦ ꯍꯥꯏꯕ
ꯎꯝ ꯑꯩꯁꯨꯅꯦ ꯈꯪꯗꯦ ꯉꯔꯥꯡ ꯉꯁꯥꯏꯗꯣ ꯍꯧꯒꯠꯂꯒ ꯁꯨꯝ ꯏꯪꯂꯤꯁ ꯈꯔꯒꯤ ꯉꯝꯕꯅꯦꯕꯀꯣ
ꯅꯪ ꯀꯣꯆꯤꯡꯗꯤ ꯃꯇꯝ ꯂꯣꯏꯈ꯭ꯔꯕ ꯅꯪ ꯆꯠꯂꯝꯕꯗꯣ
ꯀꯨꯏꯔꯦꯍꯦ ꯆꯍꯤ ꯑꯃ ꯃꯃꯥꯡꯗ ꯂꯣꯏꯈ꯭ꯔꯦ
ꯑꯗꯨ ꯀꯣꯆꯤꯡꯒꯤ ꯅꯣꯠꯁꯨ ꯂꯣꯏꯅ ꯅꯪ ꯀꯩꯅꯣ ꯇꯧ ꯍꯥꯏꯗꯤ ꯑꯗꯨꯝ ꯄꯥꯕ ꯅꯪꯍꯧꯕ꯭ꯔꯕꯥ ꯍꯥꯏꯗꯤ ꯈꯪꯗꯕ ꯌꯥꯎꯍꯧꯕ꯭ꯔꯥ
ꯑꯗꯣ ꯈꯪꯗꯕ ꯌꯥꯝꯃꯔꯤꯁꯦ ꯀꯩꯅꯣꯅꯤꯕ ꯑꯪꯀ ꯑꯪꯀꯗꯅꯦꯃꯦ ꯑꯇꯩꯗꯤ ꯈꯔ ꯈꯔꯐꯥꯎ ꯈꯔ ꯑꯇꯩꯁꯨ ꯑꯇꯩꯁꯨ ꯍꯥꯏꯁꯦ ꯄꯨꯂꯞ ꯑꯩꯈꯣꯏꯒꯤꯗꯣ ꯂꯣꯏꯅꯃꯛ ꯁꯨꯅꯕ ꯀꯩꯁꯨ ꯇꯥꯡꯗꯦꯕ ꯈꯪꯕ꯭ꯔꯥ
ꯎꯝ ꯎꯝ
ꯑꯗꯒꯤ ꯑ ꯍꯥꯏꯗꯤ ꯑꯦꯛꯖꯥꯝ ꯊꯥꯕ ꯍꯥꯏꯁꯦ ꯄꯨꯡꯗ ꯆꯠꯇꯣꯏ ꯅꯠꯇ꯭ꯔꯥꯗꯒꯤ ꯍꯥꯏꯗꯤ ꯄꯨꯡꯗ ꯆꯠꯁꯨ ꯆꯠꯇꯣꯏꯅꯤ ꯄꯨꯡ ꯆꯠꯄꯗꯗꯤ ꯇ꯭ꯔꯤꯛ ꯃꯆꯥ ꯃꯆꯥ ꯇꯥꯛꯀꯗꯕ ꯅꯠꯇ꯭ꯔꯥ ꯍꯥꯏꯗꯤ ꯇꯦꯟꯖꯜꯂꯛꯑꯦ ꯁꯤꯁꯦ ꯀꯃꯥꯏꯅ ꯈꯪꯉꯛꯀꯅꯤ ꯁꯤ ꯁꯤꯒꯤ ꯇꯧꯗ ꯁꯤ ꯁꯤꯒꯤ ꯑꯁꯝꯕ ꯄꯣꯠ ꯀꯥꯏꯅꯒ ꯍꯥꯏꯕꯗꯣ ꯑꯗꯨꯒꯨꯝꯕ ꯄꯥꯛ ꯅꯠꯇꯦ ꯇꯥꯛꯇꯦꯕꯀꯣ ꯑꯗꯨꯝ ꯖꯁ ꯍꯥꯏꯗꯤ ꯑꯗꯨꯝ ꯑꯪꯀꯜ ꯁꯤꯅꯤ ꯁꯤꯅꯤ ꯍꯥꯏꯔ ꯑꯗꯨꯝ ꯁ꯭ꯇꯦ ꯁꯇꯦ ꯑꯗꯨꯝ ꯑꯣꯠꯩꯕ ꯍꯣꯠꯑꯕ ꯑꯗꯨꯅꯅꯦ ꯈꯕ꯭ꯔꯥ ꯀꯩꯅꯣꯗꯒꯤ ꯚꯤꯗꯤꯑꯣꯒꯨꯝꯕꯗꯤ ꯑꯣ ꯑꯣꯏꯅ ꯌꯦꯡꯉꯦꯕ ꯍꯕ꯭ꯔꯥ ꯑꯩꯗꯣ ꯑꯣꯟꯂꯥꯏꯟ ꯚꯤꯗꯤꯑꯣꯒꯨꯝꯕ
ꯑꯣꯂꯥꯕꯤꯗꯨ ꯌꯥꯝ ꯐꯕꯅꯦꯍꯦ ꯐꯖꯅ ꯇꯥꯛꯄꯅꯦ
ꯑ ꯑꯗꯨꯗꯩ ꯌꯦꯡꯉꯦ ꯑꯗꯨꯗꯩ ꯇ꯭ꯔꯤꯛꯇꯣ ꯈꯔ ꯈꯔꯕꯨꯗꯤ ꯂꯣꯏꯅꯃꯛ ꯈꯪꯉꯦ ꯑꯗꯣ ꯑꯪꯀꯜꯗꯤ ꯈꯔ ꯑꯩꯉꯣꯟꯗ ꯋꯥꯔꯤꯕꯀꯣ ꯑꯪꯀꯗꯤ ꯋꯥ ꯔꯤꯗꯤ ꯑꯪꯀꯜꯗꯤ ꯑꯗꯨꯝ ꯍꯣꯠ ꯌꯥꯗꯕꯅꯤꯅꯀꯣ ꯑꯗꯣ ꯍꯦꯛꯇ ꯍꯦꯛꯇ ꯀꯥꯎꯔꯝꯃꯦꯕ ꯑꯗꯨꯝ ꯑꯗꯨꯝ ꯍꯣꯠꯂꯣ ꯍꯥꯏꯕꯅꯤꯅ ꯑꯪꯀꯗꯤ
ꯑꯗꯨꯅ ꯑꯩꯩꯅ ꯅꯍꯥꯟꯁꯦ ꯂꯥꯏꯔꯤꯛ ꯇꯦꯕꯜ ꯂꯣꯏꯁꯟꯕꯁꯤꯗ ꯈꯪꯕ꯭ꯔꯥ ꯏꯁꯥ ꯏꯊꯟꯗ ꯔꯤꯒ꯭ꯔꯦꯠꯅ ꯌꯣꯝꯃꯕ ꯍꯥꯏꯕꯗꯤ ꯄꯩꯈꯥ ꯊꯥꯒꯤꯈꯤꯕꯒꯤ ꯑꯃꯤꯠ ꯀꯥꯔꯠꯀꯤ ꯐꯣꯇꯣ ꯃꯌꯥꯝꯁꯤꯒ ꯑꯗꯒꯤ ꯂꯥꯏꯔꯤꯛꯀꯤ ꯑꯩꯅ ꯂꯥꯏꯕ꯭ꯔꯦꯔꯤ ꯆꯠꯂꯤꯀꯥꯟꯗ ꯑꯣꯏꯔꯁꯨ ꯑꯃ ꯑꯣꯏꯔꯁꯨ ꯍꯥꯏꯕꯗꯤ ꯅꯣꯠ ꯁꯨꯝ- ꯌꯨꯇꯨꯕꯇꯒꯤ ꯁꯤꯟꯖꯜꯂꯝꯕ ꯁꯤꯡꯁꯦ-
ꯑꯝ
ꯌꯥꯎꯔꯀꯥꯟꯗ ꯏꯁꯥꯏꯊꯟꯗ ꯄ꯭ꯔꯣꯛ ꯄ꯭ꯔꯣꯛ ꯆꯥꯛꯄꯗ ꯈꯪꯕ꯭ꯔꯥ ꯍꯣꯠꯅꯧ ꯍꯣꯠꯟꯅ ꯑꯗꯨꯝ ꯉꯝꯗꯕꯁꯦ ꯈꯪꯕ꯭ꯔꯥ ꯍꯣꯏ ꯑꯗꯨꯃꯛꯅ ꯌꯥꯝꯅ ꯃꯤ ꯑꯣꯏꯅꯕꯗꯤ ꯍꯣꯠꯅꯕꯗꯤ ꯑꯃꯨꯛ ꯅꯠꯇꯕ ꯑꯗꯨ ꯇꯥꯔꯁꯨ ꯈꯔꯗꯤ ꯍꯣꯠꯅꯗ ꯀꯕꯛ ꯁꯥꯕꯛ ꯇꯧꯕꯁꯤꯁꯨ ꯀꯣꯟ ꯅꯨꯡꯉꯥꯏꯇꯦꯗꯅ ꯀꯣ
ꯎꯝ
ꯑꯁ ꯈꯪꯗꯦꯗ ꯃꯊꯥ ꯌꯥꯝ ꯁꯥꯏ ꯑꯗꯨ ꯃꯊꯥ ꯁꯨꯃꯥꯏꯅ ꯁꯨꯝ ꯁꯥꯏꯌꯦ ꯅ ꯑꯃꯨꯛ ꯂꯩꯕꯗꯤ ꯌꯥꯗꯕ ꯍꯧꯖꯤꯛ ꯃꯊꯥ ꯁꯥꯏꯁꯨꯦ ꯃꯅꯤ ꯐꯦꯛꯇꯔꯁꯤꯃ ꯌꯥꯎꯗꯕꯁꯨꯨꯡꯌꯥ ꯌꯥꯗ꯭ꯔꯕ ꯄꯣꯠꯅꯤ
ꯍꯣꯏ ꯍꯧꯖꯤꯛꯇꯤ ꯄꯩꯁꯥꯅꯤ ꯄꯩꯁꯥ ꯆꯥ ꯍꯧꯖꯤꯛꯇꯤ ꯄꯩꯁꯥꯒꯤ ꯃꯇꯝ
ꯑꯗꯨꯅ ꯍꯥꯏꯁꯦ ꯑꯗꯨꯅ ꯃꯈꯣꯏ ꯑꯔꯣꯏ ꯂꯥꯏ ꯍꯩꯒꯦꯗ ꯂꯥꯏꯔꯤꯛ ꯍꯩꯒꯦꯔꯥ ꯍꯩꯔꯣꯏꯔꯥ ꯎꯝ ꯊꯕꯛ ꯇꯧꯔꯒ ꯂꯩꯈꯤꯕꯗꯨꯅ ꯋꯥꯏ ꯁꯪꯉꯦꯕ
ꯑꯗꯨꯅꯦ ꯃꯥꯏ ꯇꯩꯅꯕ ꯁꯤꯔꯝꯒ ꯂꯣꯏ ꯂꯣꯏꯗꯣꯔꯦ
ꯑꯗꯨ ꯂꯣꯏꯗꯧꯔꯦ ꯑꯩꯁꯨ
ꯂꯥꯛꯑꯕꯣ ꯅꯍꯥꯟ ꯀꯛꯈꯤ ꯍꯥꯏꯕꯗꯣ
ꯂꯥꯛꯇꯦꯗ ꯑꯩꯅ ꯂꯥꯛꯇ꯭ꯔꯗꯤ ꯐꯅꯤ ꯈꯟꯂ ꯂꯥꯛꯁꯨ ꯂꯥꯛꯇꯔꯦ ꯐꯔꯦ
ꯎꯝ ꯑꯗꯣ ꯍꯥꯏꯗꯤ ꯅꯪ ꯄꯩꯁꯥ ꯊꯤꯈꯤꯗꯕꯅꯤꯅ ꯀꯩꯁꯨꯝ ꯀꯥꯏꯗꯦ
ꯍꯣꯏ ꯄꯩꯁꯥꯁꯦ ꯄꯥꯃꯣꯏꯗꯅ
ꯑꯁ ꯈꯪꯗꯦ ꯑꯩ ꯑꯩꯗꯣ ꯀꯩꯅꯣ ꯇꯧꯕ ꯌꯥꯔꯤꯀꯥꯟꯗ ꯑꯩꯒꯤ ꯍꯥꯏꯗꯤ ꯀꯩꯀꯩ ꯇꯣꯅꯔ ꯀꯩꯀꯩꯗꯤ ꯃꯌꯥꯝ ꯆꯦꯟꯖꯟꯍꯧꯕꯅꯤ ꯑꯗꯨꯒꯨꯝꯕꯗꯤ ꯂꯣꯏ ꯂꯩꯔꯤꯑꯕ ꯑꯗꯨꯒ ꯁꯤꯔꯝꯗꯣ ꯑꯗꯨꯝ ꯂꯩꯕꯕꯨꯗꯤ ꯌꯥꯏꯀꯣ ꯍꯧꯖꯤꯛꯁꯦ ꯑꯗꯣ ꯏ꯭ꯋꯥꯏꯗꯗꯤ ꯑꯃ ꯑꯣꯐꯔꯗꯣ ꯗꯤꯁꯀꯥꯎꯟ ꯃꯌꯥꯝ ꯄꯤꯕꯗꯣ ꯇꯧꯗꯦꯗꯅ
ꯅꯪ ꯂꯩꯔꯤꯗ ꯂꯨꯄꯥ ꯂꯤꯁꯤꯡ ꯑꯃꯗ ꯅꯠꯇ꯭ꯔꯣ
ꯅꯠꯇꯦ ꯑꯅꯤꯅꯦ
ꯑꯩꯈꯣꯏꯅ ꯂꯤꯁꯤꯡ ꯑꯅꯤꯗꯨꯗꯤ ꯑꯃꯃꯝ
ꯑꯣ ꯑꯩꯒꯤ ꯑ ꯑꯩꯅ ꯍꯥꯏꯕꯤꯔꯛꯑꯣ ꯑꯃ ꯆꯥꯝꯃꯗ
ꯀꯩ ꯀꯥꯏꯗ ꯂꯩꯅꯣ
ꯑꯃ ꯆꯥꯝꯃꯁꯦ ꯀꯩꯅꯣꯗꯒꯤ ꯑꯦꯞ ꯑꯃ ꯂꯩ ꯀꯣꯔꯤꯌꯥꯒꯤ ꯃꯌꯥꯝ ꯀꯩꯅꯣ ꯇꯧꯕ ꯑꯗꯨꯗꯒꯤ
ꯎꯝ ꯐꯩꯅꯤꯀꯣ
ꯎꯝ ꯑꯗꯣ ꯑꯗꯨꯒꯤ ꯃꯇꯨꯡꯗ ꯑꯣꯐꯔ ꯃꯌꯥꯝ ꯂꯥꯛꯑꯦ ꯑꯗꯨꯒꯤ ꯃꯇꯨꯡꯗꯅꯦ ꯈꯕ꯭ꯔꯥ ꯂꯨꯄꯥ ꯀꯩꯅꯣꯗ ꯑꯣꯐꯔ ꯂꯥꯛꯑꯦꯕ ꯍꯥꯏꯗꯤ ꯃꯣꯏꯒꯤꯗꯣ ꯑ ꯐꯦꯛꯅꯤ ꯐꯦꯛ ꯅꯠꯇꯕꯗꯣ ꯑꯗꯨ ꯃꯣꯏꯒꯤꯗꯨꯗꯤ ꯐꯦꯛ ꯑꯝꯇ ꯌꯥꯎꯗꯕꯅꯦꯕ ꯈꯡꯕ꯭ꯔꯥ
ꯎꯝ
ꯍꯧꯖꯤꯛꯀꯤꯗꯣ ꯍꯥꯏꯗꯤ ꯂꯣꯏ ꯃꯤ ꯃꯌꯥꯝ ꯆꯤꯟꯐꯝꯅꯦꯕ ꯐꯦꯛ ꯌꯥꯎꯗꯦꯕ ꯑꯗꯨꯗ ꯂꯨꯄꯥꯅꯦ ꯆꯥꯇ꯭ꯔꯨꯛ ꯇꯔꯥ ꯑꯣꯐꯔ ꯂꯥꯛꯑꯦꯕ
ꯏꯁꯦꯟ꯭ꯁꯇꯣ
ꯑꯥ ꯍꯥꯏꯗꯤ ꯑꯩꯅ ꯄꯩꯁꯥꯗꯣ ꯈꯔ ꯈꯔ ꯌꯥꯝꯅꯁꯨ ꯀꯛꯎꯕꯩꯔꯁꯨ ꯈꯪꯗꯦꯕ
ꯊꯥꯖꯤꯜꯂꯛꯏꯕ
ꯍꯧꯖꯤꯛꯇꯤ ꯂꯥꯛꯇ꯭ꯔꯦꯗ
ꯑꯗꯨ ꯂ ꯑꯗꯨ ꯂꯩꯁꯦ
ꯍꯧꯖꯤꯛ ꯂꯥꯛꯑꯁꯨ ꯂꯩꯕ ꯌꯥꯁꯨ ꯌꯥꯔꯔꯣꯏ ꯄꯣꯠ ꯍꯧꯖꯤꯛꯇꯤ ꯌꯥꯁꯨ ꯌꯥꯗ꯭ꯔꯦ ꯄꯣꯠ ꯀꯛꯄꯁꯨ ꯌꯥꯗ꯭ꯔꯦ
ꯄꯣꯠ ꯀꯛꯄꯁꯦ ꯈꯔ ꯌꯥꯔꯕ ꯈꯔ ꯌꯥꯗꯔꯤꯕ ꯀꯝꯧꯗꯣ ꯑꯅ
ꯈꯪꯗꯦ ꯌꯥꯗꯦꯁꯨ ꯑꯃꯨꯛ ꯍꯥꯏ ꯑꯃꯨꯛꯁꯨ ꯌꯥꯏ ꯒꯌꯥꯃꯤ ꯇꯥꯔꯗꯤ ꯁꯌꯦꯦꯡꯗꯤ ꯁꯤꯡꯖꯨ ꯆꯥꯟꯅꯗꯣꯏꯅꯤ ꯑꯩꯈꯣꯏ ꯁꯣꯝꯗ ꯏꯃꯥꯟꯕꯤꯗꯨ ꯂꯥꯛꯇꯣꯏꯅꯦ ꯑꯩꯈꯣꯏꯗ
ꯎꯝ
ꯑꯗꯒꯤ ꯑꯩꯈꯣꯏ ꯑꯍꯨꯝ ꯑꯃꯒ ꯃꯥꯒ ꯇꯧꯔꯒ ꯑꯗꯨꯗꯣ ꯀꯩꯊꯦꯜ ꯆꯠꯄꯁꯨ ꯌꯥꯏ
ꯅꯪ ꯑꯗꯨꯒꯤ ꯀꯩꯅꯣꯗꯣ ꯀꯣꯔꯤꯌꯥꯒꯤꯗꯣ ꯀꯌꯥ ꯀꯨꯏꯅ ꯆꯠꯂꯤꯦ ꯊꯥ ꯀꯌꯥ ꯆꯠꯂꯅ
ꯑꯩꯒꯤꯗꯣ ꯐꯦꯕꯋꯥꯔꯤꯗꯩꯅꯦ
ꯂꯣꯏꯗꯣꯏꯔꯕꯣ
ꯎꯝ ꯍꯟꯗꯛꯀꯤ ꯊꯥꯁꯦ ꯑꯗꯨꯝ ꯀꯣꯟꯅꯈꯤꯗꯧ ꯃꯥꯜꯂꯦ
ꯑꯩꯗꯤ ꯖꯨꯂꯥꯏ ꯑꯥꯒꯁ ꯑꯥꯒꯁꯄꯨꯗꯤ ꯑꯣꯏꯝꯗꯧꯃꯥꯏꯅ ꯇꯧꯔꯁꯨ ꯌꯦꯡꯅꯦ ꯃꯥꯔꯁꯇ ꯃꯥꯔ ꯂꯂ ꯑꯦꯄ꯭ꯔꯤꯜ ꯃꯦ ꯖꯨꯟ ꯖꯨꯂꯥꯏ ꯑꯒꯁ ꯊꯥ ꯃꯉꯥ ꯊꯥ ꯃꯉꯥ ꯑꯗꯨꯝ ꯆꯠꯂꯦ
ꯎꯝ ꯑꯗꯨꯅꯦ ꯌꯥꯝ ꯆꯠꯇ꯭ꯔꯥ ꯀꯨꯏꯅ ꯆꯠꯂꯦꯕꯀꯣ
ꯑꯗꯨ ꯀꯨꯏꯟ ꯆꯠꯄ ꯍꯥꯏꯁꯦ ꯀꯨꯟꯅꯤꯒꯤ ꯂꯩꯕꯗꯨ ꯁ ꯂꯣꯏꯗ꯭ꯔ ꯏ ꯃꯤ ꯑꯩꯈꯣꯏꯅ ꯃꯩ ꯂꯩꯕꯗꯨ ꯃꯣꯏꯗꯤ ꯗ꯭ꯔꯣꯞ ꯑꯃꯃꯝ ꯗ꯭ꯔꯣꯞ ꯑꯃꯇꯪꯅ ꯇꯧꯔꯦ ꯑꯩꯗꯤ ꯑꯩꯈꯣꯏꯗꯤ ꯗ꯭ꯔꯣꯞ ꯑꯃꯇꯪꯗꯤ ꯉꯝꯗꯦ ꯍꯥꯏꯕ
ꯑꯣ ꯍꯥꯏ ꯑꯗꯨ ꯆꯥꯡ ꯅꯥ ꯁꯤꯖꯤꯟꯅꯗꯕ ꯑꯣꯏꯔꯝꯒꯅꯤꯌꯦ
ꯁꯤꯅꯦꯩꯕ ꯑꯌꯨ ꯑꯌꯨꯛꯇꯨꯗ ꯃꯥꯗꯤ ꯑꯝꯇ ꯇꯪꯊꯩ ꯍꯥꯏꯕ
ꯎꯝ ꯑꯗꯣ ꯑꯩꯈꯣꯏꯗꯤ ꯑꯌꯨꯛ ꯅꯨꯡꯗꯥꯡ ꯑꯗꯨꯝ ꯄꯨꯜꯂꯤꯅꯤ ꯌꯦꯡꯉꯛ ꯇꯩꯕꯗ
ꯑꯗꯨꯁꯨ ꯗ꯭ꯔꯣꯞ ꯑꯅꯤꯅꯤ
ꯎꯝ ꯑꯗꯨꯗꯒꯤ ꯑꯩꯗꯤ ꯗ꯭ꯔꯣꯞ ꯑꯍꯨꯝꯒ ꯇꯧꯕ ꯌꯥꯎꯋꯦ ꯍꯥꯏꯕ ꯍꯥꯏꯗꯤ ꯑꯌꯥꯝꯕ ꯑꯩꯗꯤ ꯗ꯭ꯔꯣꯞ ꯑꯍꯨꯝꯅ ꯉꯥꯛꯇ ꯗ꯭ꯔꯣꯞ ꯑꯍꯨꯝ ꯑꯗꯨꯝ ꯇꯧꯋꯦ ꯂꯥꯏꯕꯛꯀ ꯈꯖꯥꯏ ꯅꯥ ꯀꯅꯥ ꯅꯥꯀꯟꯒ
ꯑꯩ ꯈꯖꯥꯏ ꯍ ꯇꯧꯗꯦ ꯑꯩꯗꯤ ꯎꯝ ꯅꯥꯀꯟ ꯅꯥꯀꯟ ꯇꯧꯋꯦ
ꯎꯝ
ꯑꯗꯨꯅꯦ ꯑꯗꯒꯤ ꯈꯪꯗꯦ ꯑꯩꯗꯣ ꯂꯩꯅꯤꯡꯕꯗꯤ ꯂꯩꯅꯤꯡꯕ ꯉꯥꯛꯇ ꯄꯩꯁꯥ ꯄꯥꯏꯗ꯭ꯔꯕꯅꯤꯅ ꯊꯕꯛꯀ ꯇꯧꯔꯗꯤ ꯂꯩꯗꯣꯏ ꯃꯌꯥꯝꯁꯦ ꯑꯗꯣ ꯍꯥꯏ ꯉꯇꯦꯉꯣꯁ ꯊꯛ ꯇꯧꯔꯒ ꯃꯌꯥꯝ ꯂꯩꯌꯦꯦ ꯑꯗꯨꯗꯩ ꯊꯕꯛ ꯇꯧꯔ ꯑꯗꯨ ꯇꯧꯒꯦ ꯄꯩꯁꯥ ꯄꯥꯏꯁꯥ ꯇꯧꯔꯒꯗꯤ ꯀꯩꯁꯨ ꯍꯥꯏꯗꯤ ꯑ ꯉꯝꯃꯛꯇꯕꯅꯦꯀꯣ ꯇꯥꯏꯃꯤꯡꯅ ꯌꯥꯔꯛꯇꯕꯗꯣ ꯑꯗꯨ
ꯂꯥꯏꯐꯀꯤ ꯑꯃ ꯂꯥꯛꯁꯜꯂꯀꯥꯟꯗꯅꯦ ꯑꯗꯨꯝ ꯇꯣꯛꯑꯗꯕꯅꯦ ꯏꯕꯦꯝ
ꯃꯥꯅꯦ ꯍꯥꯏꯗꯤ ꯆꯞ ꯃꯥꯟꯅꯩ ꯍꯥꯏꯕ ꯑꯁ ꯑꯩꯈꯣꯏ ꯇꯨꯋꯜꯐ ꯂꯣꯏꯔꯒ ꯀꯣꯂꯦꯖ ꯂꯣꯏꯔꯒ ꯁꯤ ꯇꯧꯅꯤ ꯑꯗꯨ ꯍꯥꯏꯗꯤ ꯑꯩꯁ ꯁꯨꯃꯥꯏꯅ ꯇꯧꯔꯅꯤ ꯀꯩ ꯍꯥꯏꯕꯗꯨ ꯌꯥꯁꯜꯂꯛꯇꯕꯗꯣ ꯑꯗꯨꯝ ꯀꯩꯅꯣꯝ ꯀꯩꯅꯣ ꯑꯗꯨꯝ ꯂꯥꯛꯄꯗꯣ
ꯂꯥꯛꯄꯅꯦ ꯃꯤ ꯀꯩꯅꯣꯝ ꯀꯩꯅꯣꯝꯃ ꯑꯗꯨꯝ
ꯍꯥꯏ ꯋꯥꯗꯤꯦ ꯑꯗꯒꯤ ꯊꯥꯏꯔꯤ ꯈꯨꯠꯁꯤꯗꯜꯄꯥ ꯆꯥꯝꯃ ꯆꯅꯤꯒ ꯄꯥꯏꯕꯕꯁꯤꯦ ꯑꯁ ꯄꯩꯁꯥ ꯍꯥꯏꯗꯤ ꯄꯩꯁꯥ ꯂꯩꯔꯦ ꯍꯥꯏꯕꯒꯤ ꯋꯥꯈꯟꯗ ꯂꯩꯇ꯭ꯔꯥ ꯍꯧꯖꯤꯛꯇꯤ ꯑꯃ ꯃꯇꯝ ꯃꯇꯝ ꯑꯗꯨꯝ ꯑꯣꯏꯔꯛꯏꯖꯣ ꯍꯥꯏꯗꯤ ꯈꯨꯠꯁꯤꯗ ꯂꯨꯄꯥ ꯆꯥꯝꯃꯉꯥ ꯂꯩꯕꯗ ꯑ ꯄꯩꯁꯥ ꯂꯩꯇꯕꯒꯤ ꯋꯥꯈꯟꯗꯦ ꯍꯥꯏꯗꯤ ꯂꯩꯗꯅ ꯑꯩꯅ ꯍꯥꯏꯁꯦ ꯄꯥꯏꯕꯩ ꯅꯠꯇꯕ ꯑꯩꯅ ꯍꯥꯏꯅꯤꯡꯉ ꯐꯪꯕ꯭ꯔꯥ ꯀꯣꯟꯅꯗꯕꯗꯣ ꯁꯤꯟꯗꯣꯛꯄꯗ
ꯃꯇꯥꯡ ꯃꯇꯊꯥꯡ ꯑꯃ ꯆꯠꯂꯛꯄꯗꯣ
ꯎꯝ ꯑꯗꯨꯃꯥꯏꯅ ꯑꯣꯏꯔꯛꯄꯗꯣ ꯑꯣꯏꯔꯛꯑꯦꯕ ꯈꯪꯕ꯭ꯔꯥ ꯑꯗꯨꯅ ꯐꯪꯗꯦ ꯑꯗꯨ ꯍꯥꯏꯔꯒ ꯑꯩꯈꯣꯏ ꯏꯅꯝꯃꯗꯣ ꯃꯥꯒꯤ ꯃꯥꯥꯏ ꯐꯨꯔꯤꯠ ꯐꯨꯔꯃ ꯑꯗꯨꯝ ꯌꯣꯜꯂꯤꯗꯅ
ꯎꯝ
ꯑꯗꯨ ꯅꯪ ꯑꯣꯀꯦ ꯅꯣꯏꯗꯤ ꯅꯣꯏꯗꯤ ꯌꯥꯝ ꯄꯥꯛ ꯂꯩꯒꯟꯗꯦꯅꯣ ꯐꯨꯔꯤꯠ ꯐꯨꯔꯤꯜꯁꯦ ꯍꯥꯏꯕꯄ ꯉꯥꯟꯇꯦ ꯊꯑꯣꯏ ꯇꯥꯡꯉꯤꯅꯦꯅ ꯊꯣꯛꯑ ꯂꯩꯔꯛꯑꯒ ꯖꯨꯒꯣꯁꯨ ꯆꯥꯗꯦ ꯑꯗꯨꯝ ꯀꯩꯁꯨ ꯐꯖꯕꯁꯨ ꯂꯩꯕ ꯍꯩꯇꯦ ꯑꯗꯨꯒ ꯍꯣꯡꯕꯅ ꯑꯗꯨꯝ ꯁꯦꯀꯦꯟ ꯍꯦꯟꯗꯩ ꯐꯖ ꯐꯖꯕ ꯑꯗꯨꯝ ꯃꯌꯥꯝ ꯌꯥꯕ ꯍꯟ ꯈꯟꯕ ꯂꯤꯠꯅꯗꯕ ꯌꯥꯎꯏ ꯂꯨꯄꯥ ꯆꯅꯤꯌꯥꯡꯈꯩꯒꯤ ꯑꯅꯤ ꯇꯧꯕ ꯑꯗꯨꯝ ꯂꯩ ꯌꯥꯏ ꯅꯣꯏ ꯑꯗꯨꯒ ꯇꯥꯡꯅꯤꯅ ꯂꯩꯔꯛꯑꯒ ꯐꯁꯨ ꯐꯖꯔꯝꯃꯣꯏ
ꯑꯩꯈꯣꯏꯗꯤꯛ ꯂꯩꯅꯦ ꯉꯔꯥꯡꯁꯤ ꯂꯩꯩ ꯅꯍꯥꯟꯁꯤ ꯂꯩꯩ
ꯅꯪꯗꯤ ꯃꯩꯁꯤ ꯀꯩꯅꯣ ꯌꯣꯜꯂꯦ ꯍꯥꯏꯗꯤ ꯁꯣꯔꯇ ꯌꯣꯜꯂꯤꯣꯏꯣ
ꯅꯠꯇꯦꯍꯦ ꯀꯩꯅꯣꯗ ꯀꯩꯊꯦꯜꯗꯅꯤ ꯆꯥꯎꯅ ꯐꯪꯉꯨꯏ
ꯀꯩꯁꯦꯟꯕ ꯀꯥꯕꯖꯥꯗꯅ ꯀꯅꯥ ꯉ ꯉꯥ ꯌꯣꯟꯕ
ꯑꯩꯈꯣꯏ ꯏꯅꯝꯃ ꯃꯇꯣꯟꯗꯅꯦ ꯑꯩꯈꯣꯏꯒꯤ ꯏꯈꯣꯏ ꯏꯅꯝꯃꯒ ꯑꯩꯈꯣꯏꯒꯤꯅꯦ ꯀꯩꯅꯣ ꯑꯩꯈꯣꯏ ꯃꯌꯥꯍꯣꯏꯒꯤ ꯃꯄꯥꯝꯒꯤ ꯃꯕꯣꯛ ꯑꯃ ꯂꯩꯌꯦꯕꯀꯣ
ꯎꯝ
ꯃꯣꯏꯅ ꯇꯧꯔ ꯌꯣꯟꯕ ꯎꯝ ꯄꯩꯁꯥ ꯍꯥꯏꯗꯤ ꯑꯁ ꯀꯩꯅꯣ ꯑꯗꯣ ꯁꯦꯀꯦꯟ ꯍꯦꯟ ꯂꯣꯜꯂꯦ ꯀꯥꯏꯅꯒ ꯑꯁ ꯅ ꯃꯤ ꯅꯪꯒꯗꯤ ꯍꯟꯊꯅ ꯈꯟꯊꯔꯛꯅꯤ ꯄꯁꯥꯗꯤ ꯅꯣꯡꯃꯅ ꯇꯥꯔꯦꯁꯦ ꯎꯝ ꯍꯥꯏꯕꯤꯔꯅ
ꯅꯨꯡꯁꯤꯠꯄ꯭ꯔꯕ
ꯑꯦ ꯁꯤꯠꯂꯦ ꯀꯩꯅꯣ ꯇꯤ ꯁꯤꯈ꯭ꯔꯖꯥꯠꯅꯤ ꯀꯗꯥꯏꯗꯅꯣ ꯐꯥꯏꯚ ꯁꯤꯛꯁ ꯌꯥꯝꯗ꯭ꯔꯕꯗ ꯐꯥꯏꯚ ꯁꯤꯛꯁ ꯑꯗꯨꯗꯒꯤ ꯌꯥꯝꯃꯕꯗ ꯇꯔꯥ ꯇꯔꯥꯃꯥꯊꯣꯏ ꯅꯣꯡꯃꯗ ꯌꯦꯡꯉꯣꯅ
ꯎꯝ ꯑꯗꯨ ꯃꯣꯏꯗꯤ ꯑꯗꯨꯝ ꯁꯟꯗꯦ ꯁꯟꯗꯦ ꯌꯥꯝ ꯁꯤꯜꯂꯝꯅꯤ
ꯑꯧ ꯑꯗꯨꯅꯦ ꯍꯥꯏꯗꯤ ꯀꯥꯟꯅꯩ ꯍꯥꯏꯕ ꯑꯗ ꯑꯩꯁꯨ ꯑꯗꯨꯃꯥꯏꯅ ꯇꯧꯔ ꯌꯣꯜꯂꯤꯁꯅ ꯈꯜꯂꯤꯅꯦ
ꯆꯕ ꯊ ꯍꯨꯗ꯭ꯔꯕ ꯍꯣꯏꯗ
ꯑꯩ ꯑꯩꯈꯣꯏꯗꯥꯅ ꯑꯃꯨꯛ ꯃꯨꯛꯇꯤ ꯍꯧꯕꯅꯦ ꯑꯗꯣ ꯌꯥꯝ ꯄꯥꯛ ꯍꯧꯗ꯭ꯔꯦ ꯑꯗꯣ ꯍꯥꯏꯗꯤ ꯂꯥꯛꯐꯝꯗꯣ ꯑꯃꯗꯨꯅꯅꯁꯨ ꯍꯥꯏꯗꯤ ꯑꯃꯗꯨꯗꯤ ꯋꯥꯔꯒ ꯄꯥꯛꯁꯨ ꯉꯝꯗꯦꯗꯅꯀꯣ
ꯎꯝ
ꯑꯃꯗꯣ ꯍꯥꯏꯁꯦ ꯑꯃꯗꯣ ꯋꯥꯗꯦ ꯍꯥꯏꯕꯗꯨ ꯅꯠꯇꯕ ꯌꯥꯝꯗꯤ ꯋꯥꯕ ꯑꯩꯈꯣꯏ ꯏꯅꯃꯅ ꯍꯧꯖꯤꯛ ꯇꯧꯔꯤꯁꯦ ꯁꯥꯁꯨꯨ ꯁꯥꯕꯅꯤꯅꯀꯣ
ꯎꯝ
ꯋꯥꯕ ꯍꯥꯏꯗꯤ ꯑꯃꯨꯛ ꯃꯅꯨꯡ ꯍꯥꯏꯗꯤ ꯀꯥ ꯃꯅꯨꯡꯒꯨꯝꯕꯗ ꯐꯝꯕ ꯑꯣꯏꯔꯗꯤ ꯑꯨꯛ ꯐꯕ
ꯕꯖꯥꯔꯅ ꯇꯧꯖꯦ
ꯕꯖꯥꯔꯒꯤ ꯄꯨꯔꯥ ꯃꯅꯨꯡꯒꯤ ꯑꯥ ꯌꯣꯟꯕ ꯃꯌꯥꯝꯗꯣ ꯑꯗꯨꯏ ꯃꯔꯛꯇꯨꯗ ꯐꯃꯕꯅꯤꯅ ꯁꯥꯐꯝꯝ ꯑꯣꯏꯕꯗꯣ
ꯎꯝ
ꯑ ꯑꯗꯨꯒꯤ ꯅꯨꯡꯗꯤ ꯅꯨꯡꯉꯥꯏꯇꯕ ꯑꯗꯨ ꯑꯗꯣ ꯅꯨꯡꯉꯥꯏꯇ ꯍꯥꯏꯁꯦ ꯑꯗꯨꯝ ꯈꯪꯗꯦꯗ ꯑꯗꯩ ꯑꯩꯈꯣꯏꯁꯦ ꯑꯆꯥꯄꯣꯠ ꯑꯗꯨꯝ ꯆꯥꯅꯕꯁꯦ ꯄꯨꯊꯣꯛꯑꯦꯕꯀꯣ ꯑꯈꯣꯏ ꯑꯩ ꯍꯥꯏꯗꯤ ꯑꯩꯁꯨ ꯄꯩꯁꯥ ꯑꯗꯨꯝ ꯄꯨꯊꯣꯛꯑꯦꯕꯀꯣ ꯑꯗꯨ ꯑꯣꯏꯔꯁꯨ ꯏꯅꯝꯝꯅ ꯍꯦꯟꯅ ꯃꯌꯥꯝ ꯌꯥꯝꯅ ꯄꯨꯊꯣꯛꯑꯒ ꯃꯌꯥꯝ ꯌꯥꯝ ꯀꯥ ꯍꯦꯟꯅ ꯑꯗꯨꯝ ꯂꯦꯝꯕꯥꯅ ꯑꯗꯨꯝ ꯆ ꯆꯥꯏ ꯍꯥꯏꯕ ꯑꯗꯨꯝ ꯀꯩꯅꯣ ꯇꯧꯒꯦ ꯅꯍꯥꯟꯁꯨ ꯈꯨꯡꯒꯥꯎ ꯑꯃꯒ ꯐꯨꯔꯤꯠ ꯑꯃꯒ ꯐ꯭ꯔꯤꯗ ꯄꯤꯔꯤ ꯑꯩꯈꯣꯏ ꯑꯩꯈꯣꯏ ꯑꯍꯨꯝꯒꯤ ꯐꯣꯔꯃꯦꯜ ꯄꯦꯟ
ꯎꯝ
ꯑꯩꯈꯣꯏ ꯑꯍꯨꯝꯒꯤ ꯄꯤꯔꯦ ꯑꯗꯨꯗꯒꯤ ꯐꯨꯠ ꯑꯃꯃꯝꯒ ꯑꯗ ꯑꯩꯈꯣꯏ ꯏꯅꯥꯎꯄꯤ ꯑꯇꯣꯝꯕꯤꯗꯣ
ꯎꯝ
ꯃꯥꯏ ꯕꯥꯔꯗꯦꯗꯁꯨ ꯐ꯭ꯔꯨꯏꯠ ꯃꯌꯥꯝ ꯈꯟꯍꯜꯂꯦ ꯃꯥꯏ ꯕꯥꯔꯗꯦꯗꯁꯨ ꯃꯥꯒꯤ ꯐꯨꯔꯤꯠ ꯃꯌꯥꯝ ꯏꯁꯀꯥꯞ ꯃꯌꯥꯝ ꯈꯟꯍꯜꯂꯤꯉꯣ ꯌꯥꯝ ꯇꯧꯕꯤ ꯍꯥꯏꯕ ꯑꯩꯈꯣꯏꯅ ꯑꯃꯁꯦ
ꯍꯣꯏ ꯇꯧꯕꯤꯕꯔꯦ ꯅꯪ ꯅꯣꯏ ꯂꯩꯔꯁꯨ ꯋꯥꯈꯟꯗꯣ
ꯎꯝ ꯍꯥꯏꯗꯤ ꯌꯥꯝ ꯇꯧꯕꯤꯗꯤ ꯑꯁꯦꯡꯕ ꯌꯥꯝ ꯊꯤꯅ ꯇꯧꯕꯤ ꯍꯥꯏꯕ
ꯈꯤꯇꯪ ꯀꯩꯅꯣꯝ ꯇꯧ ꯑꯦ ꯀ ꯇꯧꯒꯗꯧꯕꯅꯦꯀꯣ ꯍꯣꯏ ꯃꯉꯣꯟꯗꯒꯤ ꯑꯗꯨꯝ ꯀꯩꯅꯣ ꯇꯧꯕ ꯑꯗꯨꯝ ꯂꯩꯌꯦꯕ ꯑꯗꯨꯝꯁꯨ ꯂꯩ ꯑꯗꯨꯒ ꯑꯗꯨꯝꯁꯨ ꯑꯗꯨꯝꯅꯦ ꯑꯗꯨꯝ ꯐ꯭ꯔꯤꯗꯁꯨ ꯑꯗꯨꯝ ꯄꯤꯕꯤ ꯍꯥꯏꯑꯕ ꯐꯖꯅ ꯑꯗꯨꯅ ꯍꯥꯏꯗꯤ ꯀꯩꯅꯣꯝ ꯇꯧꯁꯤ ꯍꯣꯏ ꯀꯩꯅꯣꯝ ꯇꯧꯁꯤ ꯎꯝ ꯀꯩꯅꯣꯝ ꯇꯧꯁꯦ ꯑꯗꯩ ꯁꯤ ꯑꯇ ꯇꯧꯕꯤꯌꯣ ꯍꯥꯏꯕꯗ ꯑꯗꯨꯃꯥꯏꯅ ꯑꯗꯨꯝ ꯇꯧꯕꯤꯔꯝꯅꯦ ꯇꯧꯗꯕꯁꯨ ꯉꯝꯗꯦꯕ ꯅꯠꯇ꯭ꯔꯥ ꯍꯥꯏꯗꯤ ꯐꯖꯅ ꯑꯗꯨꯝ ꯇꯧꯕꯤꯔꯕꯅꯤꯅ ꯆꯠꯂꯤꯅꯦ
ꯄꯨꯡ ꯀꯌ ꯆꯠꯀꯦ
ꯑꯗꯨꯝ ꯑꯌꯨꯛ ꯉꯟꯇꯥ ꯄꯨꯡ ꯃꯥꯄꯟ ꯁ꯭ꯋꯥꯏꯗꯩ ꯑꯗꯨꯝ ꯆꯠꯂꯤꯅꯦ ꯑꯗꯣ ꯍꯣꯔꯦꯟ ꯅꯨꯡꯗꯥꯡ ꯄꯨꯡ ꯃꯉꯥ ꯃꯈꯥꯏ ꯇꯔꯨꯛ ꯁ꯭ꯋꯥꯏꯗ ꯍꯜꯂꯛꯏꯅꯦ
ꯎꯝ ꯇꯥꯏꯁꯨꯝꯗ ꯑꯃ ꯆꯠꯄ
ꯎꯝ ꯆꯥꯛꯁꯤꯡ ꯂꯣꯏꯔꯝꯃꯒ ꯑꯉꯥꯡꯁꯨ ꯍꯧꯖꯤꯛꯇꯤ ꯁ꯭ꯀꯨꯜ ꯉꯟꯇ ꯉꯥꯛꯇꯥ ꯆꯠꯔꯦꯗꯅ
ꯎꯝ
ꯑꯗ ꯉꯟꯇꯥ ꯍꯧꯒꯠꯂꯒ ꯀꯃꯥꯏꯅ ꯇꯧꯔ ꯆꯠꯂꯦ ꯑꯗꯣ ꯑꯁꯨꯃꯥꯏꯅ ꯇꯧꯔ ꯁꯨꯃꯥꯏꯅ ꯍꯣꯠꯅꯔꯅꯤꯅ ꯄꯩꯁꯥꯗꯣ ꯑꯗꯨꯝ ꯄꯥꯏꯔꯛꯑꯅꯤ ꯃꯁꯥꯅꯁꯨ
ꯎꯝ ꯌꯟꯗꯣꯏꯔꯤꯁꯤꯅ ꯄꯩꯁꯥ ꯄꯩꯁꯥ ꯇꯥꯟꯕꯁꯨ ꯇꯥꯟꯗꯦ ꯂꯥꯏꯔꯤꯛ ꯄꯥꯛꯄꯁꯨ ꯄꯥꯟꯗꯦ
ꯎꯝ ꯑꯩꯈꯣꯏ ꯏꯅ ꯃꯁꯤꯖꯤꯛ ꯍꯥꯏꯗꯤ ꯃꯥꯁꯤ ꯍꯪꯕ꯭ꯔꯥ ꯈꯨꯠꯁꯨ ꯌꯥꯝ ꯆꯥꯎꯋꯦꯕ ꯄꯣꯠ ꯆꯩ ꯂꯩꯕꯗ ꯃꯌꯥꯝ ꯌꯥꯝꯅ ꯑꯗꯨꯝ ꯂꯩꯕꯤꯕ ꯑꯗꯨꯃꯥꯏꯅ ꯇꯧꯕꯗ ꯇꯧꯋꯦꯕ ꯈꯕ꯭ꯔꯥ ꯈꯨꯠꯁꯨ ꯌꯥꯝ ꯑ ꯆꯆꯥꯕ ꯆꯥꯔꯁꯤꯅ ꯃꯌꯥꯝ ꯃꯌꯥꯝ ꯃꯌꯥꯝ ꯃꯌꯥꯝ ꯈꯨꯠꯁꯨꯦ ꯌꯥꯝ ꯆꯥꯎꯗꯣꯏꯅꯦꯕ ꯑꯗꯨꯗꯨꯅ ꯑꯩꯈꯣꯏ ꯃꯌꯥꯝꯅ ꯇꯨꯡꯁꯤꯟꯕ ꯁꯨꯡꯉꯝ ꯉꯝꯃꯔꯣꯏ ꯅꯪꯅ ꯑꯩꯈꯣꯏ ꯑꯩꯅꯁꯨ ꯍꯥꯏꯅꯤ ꯈꯔ ꯅꯪ ꯄꯁꯥ ꯑꯗꯨꯝ ꯀꯩꯅꯣ ꯇꯧꯔꯒ ꯁꯨꯃꯥꯏ ꯁꯨꯝ ꯆꯥꯔꯦꯨꯡꯟ ꯉꯝꯃꯔꯣꯏꯅ
ꯍꯣꯏ ꯍꯦꯔꯣꯒ ꯊꯕꯛ ꯆꯠꯇ꯭ꯔꯣ
ꯆꯠꯄꯅꯦ
ꯃꯥ ꯃꯆꯥꯅꯤ ꯁꯨꯗꯅꯤ ꯃꯆꯥ ꯅꯨꯄꯥ ꯅꯨꯄꯤꯦꯟꯒ
ꯎꯝ ꯅꯤꯄꯥꯥꯟ ꯑꯍꯟ ꯆꯥꯎꯔꯤꯦꯗ
ꯆꯣꯡꯃꯟ
ꯆꯥꯎꯔꯦ ꯑꯗꯨꯅꯦ ꯈꯪꯗꯦ ꯑꯁ ꯑꯗꯨꯗꯨꯅ ꯇꯗꯤ ꯈꯪꯗꯦ ꯑꯩ ꯏꯅꯝꯃꯗ ꯍꯥꯏꯅ ꯏꯅꯝꯃ ꯀꯩꯅꯣꯒꯤ ꯅꯣꯏꯒꯤ ꯐꯤ ꯑꯗꯨꯃꯥꯏꯅ ꯀꯥꯏꯔꯛꯄꯗ ꯀꯥꯏꯔꯛꯄꯗꯣ ꯑꯗꯨꯃꯥꯏꯅ ꯇꯧꯔꯒ ꯂꯧꯔꯒ ꯀꯩꯅꯣ ꯇꯧꯔꯒꯦꯅ ꯌꯣꯜꯂꯒꯦꯅ ꯊꯥꯒꯠꯂ ꯊꯥꯒꯠꯂꯒ ꯍꯣꯏ ꯍꯥꯏꯗꯤ ꯎꯝ ꯑꯗꯨꯁꯨ